ꯍꯜꯂꯣ ꯑꯣ ꯍꯜꯂꯣ
ꯍꯜꯂꯣ ꯅꯨꯡꯉꯥꯏꯕ꯭ꯔꯣ ꯑꯦ ꯇꯥꯕ꯭ꯔꯣ
ꯇꯥꯏꯌꯦ
ꯀꯔꯤ ꯀꯔꯤ ꯇꯧꯔ ꯂꯩꯕ꯭ꯔꯣ
ꯆꯥꯛ ꯆꯥꯔꯤꯌꯦ
ꯑꯥꯁ
ꯀꯔꯤꯅꯣ ꯑꯁ ꯀꯔꯤ ꯍꯥꯏꯕ
ꯑꯩꯈꯣꯏꯕꯨꯁꯨ ꯀꯧꯕ ꯌꯥꯕꯅꯦ
ꯀꯧꯕ ꯐꯪꯗ꯭ꯔꯦ
ꯑꯣꯏꯔꯣꯏ ꯁꯨꯛꯑꯣꯏ ꯑꯣꯏꯔꯣꯏ ꯅꯣꯏ ꯅꯕꯨꯛ ꯌꯥꯝ ꯐꯠꯇꯦ ꯈꯪꯉꯦ
ꯃꯥꯅꯦ ꯃꯥꯅꯦ ꯐꯠꯇꯕꯅꯦ
ꯎꯝ ꯐꯠꯇꯦ ꯐꯠꯇꯦ ꯌꯥꯝꯅ ꯐꯠꯇꯦ ꯅꯣꯏꯁꯦ ꯀꯔꯝꯕ ꯖꯥꯠꯅꯣ ꯅꯣꯏꯁꯦ
ꯅꯪ ꯖꯥꯠꯅꯦ
ꯂꯞ ꯋꯥꯟ ꯑꯅꯥꯗꯔ ꯍꯥꯏꯔꯤꯗꯣ ꯇꯥꯗ꯭ꯔꯣ ꯃꯤ ꯑꯃ ꯑꯃꯕꯨ ꯅꯨꯡꯁꯤꯅꯧ ꯃꯇꯦꯡ ꯄꯥꯡꯅ‌ꯧ ꯍꯥꯏꯗꯣ ꯅꯣꯏ ꯇꯥꯗ꯭ꯔꯣ
ꯈꯣꯏꯗꯤ ꯇꯥꯗꯦ
ꯑꯣꯍꯣ ꯅꯣꯏꯁꯦ ꯑꯁ ꯕꯦꯔꯥꯅꯤ ꯅꯣꯏꯁꯦ ꯀꯔꯥꯏ ꯀꯃꯥꯏ ꯉꯥꯡꯅꯁꯤꯔꯥ ꯑꯃꯨꯛ
ꯉꯁꯤꯅ ꯑꯍꯥꯟꯕꯅꯦ ꯇꯥꯕ
ꯑꯣ ꯅꯣꯏꯕꯨ ꯂꯥꯏꯔꯤꯛꯀ ꯇꯝꯕ꯭ꯔꯣ
ꯇꯝꯖꯗꯦ
ꯍꯥ
ꯇꯝꯗꯦ
ꯀꯔꯤꯒꯤꯔꯣ
ꯂꯥꯏꯔꯤꯛ ꯇꯝꯃꯒ ꯀꯩꯗꯧꯗꯣꯏꯅꯣ
ꯑꯣ ꯍꯣ ꯅꯣꯏꯁꯦ ꯀꯔꯤꯒꯤ ꯄ‌ꯣꯛꯏꯕꯅ꯫ ꯂꯩꯕꯅꯣ ꯍꯥꯏꯕꯅꯦ ꯅꯣꯏꯁꯦ ꯄ꯭ꯔꯤꯊꯤꯕꯤꯁꯤꯗ
ꯃꯤꯒꯤ ꯀꯣꯛꯜ ꯂꯩꯕꯅꯤ ꯃꯤꯒꯤ ꯀꯣꯜ ꯂꯩꯇ꯭ꯔ ꯁꯥꯒꯤ ꯀꯣꯛ ꯂꯩꯁꯤ ꯍꯥꯏꯔꯣ ꯑꯗꯨꯗꯤ
ꯀꯩꯅꯣ ꯃꯤ ꯑꯣꯍꯣ ꯅꯪꯅ ꯂꯥꯏꯔꯤꯛ ꯁꯨꯛꯇꯥꯟ ꯇꯞꯅꯛꯇꯦ ꯍꯥꯏꯕ
ꯇꯝꯃꯛꯇꯦ
ꯅꯥꯆꯤꯟ ꯊꯅꯨꯀꯣ
ꯆꯍꯤ ꯆꯥꯅꯤ ꯑꯉꯥꯡꯁꯤꯡ ꯂꯣꯏ ꯉꯥꯎꯁꯤꯟꯅꯅꯨ ꯀꯣ
ꯑꯦ ꯑꯍꯟ ꯁꯥꯕ ꯏꯕꯨꯨꯡꯉꯣ
ꯑꯍꯟ ꯅꯠꯇꯦ ꯈꯪꯕ꯭ꯔꯥ ꯅꯣꯏ ꯄꯨꯄꯨꯅꯤ ꯍꯥꯏꯁꯦ
ꯆꯤꯂꯩꯌꯦꯅ ꯄꯉ ꯉꯥꯡꯉꯅꯨꯀꯣ
ꯍꯥ
ꯅꯥꯆꯤꯂꯛꯑꯌꯦꯅ ꯄꯉꯥ ꯉꯥꯡꯉꯅꯨꯕ
ꯉꯥꯡꯕ ꯇꯥꯕꯅꯦ ꯀꯩꯅꯣ ꯄꯩꯁꯥ ꯄꯤꯕ꯭ꯔꯣ ꯁꯤꯕꯣ ꯎ ꯑꯩ ꯈꯨꯁꯤ ꯑꯍ ꯌꯣ
ꯏꯁ
ꯑꯗꯣ ꯅꯣꯏꯁꯦ ꯍꯌꯦꯡ ꯀꯗꯥꯏ ꯆꯠꯀꯦꯔꯣ
ꯂꯤꯍꯣ
ꯎꯝ
ꯄꯨꯡ ꯇꯔꯥꯃꯥꯊꯣꯏ ꯐꯥꯎ ꯁꯤꯗ ꯑꯩꯈꯣꯏ ꯊꯕꯛ ꯂꯩꯔꯕ ꯃꯇꯨꯡꯗꯗꯤ ꯄꯣꯏ ꯆꯠ ꯆꯠꯂꯅꯤ
ꯀꯣꯏꯆꯠ ꯆꯠꯄ ꯍꯥꯏꯁꯦ ꯑꯉꯥꯎꯕꯒꯨꯝꯅ ꯆꯠꯇꯣꯏꯔꯣ
ꯍꯣꯏꯁ ꯀꯣꯆꯠ ꯆꯠꯂꯒ ꯅꯪ ꯊꯝꯃꯦ
ꯁꯟ ꯑꯉꯥꯡ ꯑꯃꯒꯨꯝꯅ
ꯅꯪꯊꯤꯕ ꯂꯥꯛꯀꯅꯤꯌꯦ
ꯑꯣ ꯂꯥꯛꯑꯣ ꯂꯥꯛꯑꯣ ꯂꯥꯛꯑꯣ ꯀꯤꯕ ꯐꯪꯕ꯭ꯔꯥ ꯌꯦꯡꯉꯣꯀꯣ
ꯑꯗꯨꯗꯤ ꯅꯪꯅ ꯍꯥꯏꯔꯛꯇ꯭ꯔꯗꯤ ꯀꯃꯥꯏꯅ ꯈꯪꯗꯣꯏꯅꯣ ꯅꯪꯕꯨ ꯑꯩꯈꯣꯏꯕꯨ ꯎꯅꯟꯅꯤꯡꯉꯦ ꯅꯍꯥꯟꯗꯒꯤ ꯅꯋꯥꯏꯗꯒꯤ ꯍꯥꯏꯔꯒ ꯂꯩꯕꯗꯨ
ꯑꯩꯅ ꯍꯥꯏꯗꯦ ꯋꯥꯛꯀꯤꯡ ꯂꯥꯛꯑꯣ ꯅꯣꯏ ꯁꯨꯂꯥ ꯂꯥꯛꯇꯕꯗꯣ ꯑꯩ ꯈꯪꯉꯦ ꯌꯥꯔꯦ ꯌꯥꯔꯦ ꯀꯣ
ꯑꯗꯨꯅꯦ ꯃꯇꯝꯗꯣ ꯑꯩꯁꯨ ꯇꯥꯡ ꯇꯔꯥ ꯇꯔꯨꯛꯇ ꯍꯥꯏꯗꯣꯏꯗꯤ
ꯂꯥꯛꯅꯤꯡꯗꯗꯤ ꯂꯥꯛꯅꯤꯡꯗꯦ ꯍꯥꯏꯌꯣ
ꯑꯩꯈꯣꯏꯗꯤ ꯑꯩꯈꯣꯏꯅ ꯍꯥꯏꯗꯣꯛꯄꯗꯣ
ꯎꯝ
ꯋꯥꯗꯣ ꯑꯗꯨꯝ ꯂꯦꯞꯄꯤꯀꯣ
ꯑꯩꯈꯣꯏꯁꯨ ꯑꯩꯅ ꯍꯥꯏꯗꯛꯄ ꯋꯥꯗꯣ ꯑꯗꯨꯝ ꯂꯩꯞꯄꯀꯣ ꯑꯩꯁꯨ
ꯑꯗꯨꯗꯤ ꯑꯩꯈꯣꯏꯅ ꯎꯝ ꯍꯥꯏꯅꯕ ꯃꯇꯝꯗꯤ ꯂꯥꯛꯇꯕꯒꯤꯅꯤꯀꯣ ꯑꯗꯨꯗꯤ ꯅꯪꯁꯨ ꯈꯜꯂꯣ
ꯑꯩꯈꯣꯏ ꯑꯩꯁꯨ ꯑꯩꯅ ꯍꯥꯏ ꯍꯥꯏꯅꯕ ꯃꯇꯝꯗ ꯅꯣꯏ ꯂꯥꯛꯇꯕꯒꯤꯅꯦ ꯑꯣ ꯂꯥꯛꯇꯕꯒꯤꯅꯦ ꯈꯜꯂꯣ ꯅꯣꯏꯁꯨ
ꯍꯍꯥ
ꯅꯣꯛꯄ ꯀ ꯁꯥꯏ ꯀꯔꯤ ꯃꯇꯥꯎ ꯇꯥꯝꯕ
ꯑꯩ ꯋꯥ ꯍꯥꯏꯕ ꯈꯨꯗꯤꯡꯃꯛꯅꯅ ꯏꯟꯅꯔꯒ ꯍ ꯉꯥ ꯍꯥꯏꯗꯨꯕꯨ ꯀꯩꯅꯣ
ꯀꯗꯥꯏ ꯏꯅꯥꯕ ꯇꯥꯅꯤꯡꯗꯦꯍꯦ ꯁꯤ ꯉꯥꯎꯕ꯭ꯔꯣ
ꯅꯪꯒꯤ ꯋꯥꯈꯜꯗ ꯉꯥꯎꯔꯦ
ꯋꯥ ꯑꯥꯅꯤꯡꯗꯤꯀꯣ ꯌꯥꯔꯅꯨ ꯌꯥꯔꯦ ꯌꯥꯔꯦ
ꯅꯪꯕꯨ ꯅꯪꯕꯨ ꯑꯩ ꯄꯥꯝꯃꯦ ꯍꯥꯏꯒꯅꯦ
ꯑꯦ ꯑꯦ ꯑꯦ ꯀꯗꯥꯏꯗꯒꯤ ꯇꯥꯕ ꯋꯥꯔꯣ ꯁꯤꯅ
ꯑ ꯍꯧꯖꯤꯛ ꯑꯃꯨꯛ ꯄꯥꯝꯂꯛꯇ꯭ꯔꯕꯣ
ꯑꯣ ꯍꯣ ꯑꯩ ꯀꯗꯥꯏ ꯍꯥꯏꯒꯦ ꯍꯥ
ꯉꯔꯥꯡꯁꯩ ꯍꯥꯏꯗꯨꯗꯤ
ꯑꯦ ꯅꯣꯛꯅꯤꯡꯉꯦꯍꯦ ꯃꯪꯗꯐꯥꯎ ꯍꯥꯏꯗꯦ ꯑꯩ ꯈꯪꯕ꯭ꯔꯥ
ꯑꯩ ꯁꯨꯃꯥꯏ ꯍꯥꯏꯔꯦ ꯄꯛꯄ꯭ꯔꯣ
ꯀꯗꯥꯏ ꯄꯛꯅꯤꯒꯦ ꯁꯨꯛ ꯄꯛ ꯄꯛꯇꯦ
ꯄꯛꯇꯕꯩꯒꯤꯅꯤ ꯍꯥꯏꯗꯣ
ꯑꯗꯨꯅꯦ ꯁꯨꯡ ꯄꯛ ꯄꯛꯇꯦ
ꯃꯥ ꯑꯗꯨꯅꯦ ꯄꯛꯇꯕꯒꯤ ꯍꯥꯏꯕꯅꯦ ꯄꯛꯑꯗꯤ ꯍꯥꯏꯔꯣꯏꯑꯦ
ꯄꯛ ꯄꯛ ꯇꯦꯕ
ꯀꯔꯤ ꯇꯧꯕ꯭ꯔꯣ ꯅꯪꯗꯤ
ꯑꯩꯁꯦ ꯆꯥꯛ ꯂꯥꯝꯕꯒꯤ ꯇꯨꯝꯔꯤꯌꯦ
ꯎ ꯑꯩꯈꯣꯏꯒꯤ ꯇꯨꯝꯅꯤꯡꯕꯒꯤ ꯆꯥꯛ ꯆꯥꯔꯤ
ꯑꯣ ꯐꯩꯌꯦ ꯐꯩꯌꯦ ꯅꯣꯏꯗꯤ ꯑꯩꯈꯣꯏꯗꯤ ꯆꯥꯛ ꯂꯥꯝꯕꯒꯤ ꯇꯨꯝꯔꯤꯕꯅꯦ ꯀꯔꯤ ꯎꯄꯥꯏ ꯂꯩꯥ ꯆꯥꯛꯁꯨ ꯂꯩꯇꯦ ꯆꯦꯡꯁꯨ ꯂꯩꯇꯦ ꯀꯔꯤꯁꯨ ꯂꯩꯇꯦ ꯆꯥꯅꯤꯉꯥꯏ
ꯑꯣ ꯑꯗꯨꯗꯤ ꯏꯁꯤꯡ ꯈꯛꯇ ꯊꯥꯛꯑꯒ ꯂꯩꯔꯣ
ꯏꯁꯤꯡꯁꯨ ꯂꯩꯇꯤꯌꯦ ꯁꯕꯣꯜꯗꯤ ꯂꯩ ꯇꯥꯕ꯭ꯔꯣ
ꯎꯝ
ꯏꯁꯤꯡꯁꯨ ꯂꯩꯇꯦ ꯁꯕꯣꯜ ꯈꯛꯇ ꯂꯩꯌꯦ
ꯁꯄꯣꯟꯜꯗꯣ ꯆꯥꯔ ꯆꯥꯔꯒ ꯂꯩꯔꯣꯗꯅ ꯑꯗꯨꯗꯤ
ꯑꯩꯈꯣꯏ ꯁꯕꯣꯜꯁꯨ ꯆꯥꯗꯦꯌꯦ ꯑꯩꯈꯣꯏꯗꯤ ꯁꯖꯤꯛ ꯆꯥꯔꯒ ꯍꯤꯡꯕ ꯃꯤꯅꯦ
ꯀꯔꯤ ꯍꯥꯏꯕ
ꯁꯖꯤꯛ ꯆꯥꯔꯒ ꯍꯤꯡꯕꯅꯦ
ꯎꯝ ꯍꯣꯏꯗꯤ
ꯑꯩꯈꯣꯏꯒꯤ
ꯅꯣꯏ ꯅꯣꯏ ꯏꯂꯤꯐꯦꯟꯗꯤ ꯆꯥꯕ꯭ꯔꯣ
ꯈꯣꯏꯗꯤ ꯑꯗꯨꯒꯨꯝꯕ ꯆꯥꯗꯦ
ꯀꯩꯔꯤꯒꯤꯔꯣ ꯅꯣꯏꯁꯤ ꯌꯥꯝ ꯆꯥꯎꯈꯠꯇꯦꯀꯣ ꯑꯗꯨꯒꯤ ꯅꯣꯏ ꯃꯐꯝꯁꯦ
ꯃꯥꯅꯦ ꯃꯥꯅꯦ ꯆꯥꯎꯈꯠꯇꯕꯅꯦ
ꯑꯩꯈꯣꯏꯒꯤ ꯃꯐꯝꯗ ꯀꯥꯗꯤ ꯏꯂꯤꯐꯦꯟꯅꯦ ꯑꯣꯛꯇꯣ ꯄꯁꯅꯦ ꯂꯣꯞꯁꯇꯔꯅꯦ ꯑꯥꯔꯠ ꯋꯥꯝꯅꯦ ꯎꯆꯤꯅꯦ ꯂꯤꯟꯅꯦ ꯀꯣꯛꯀ꯭ꯔꯣꯁꯅꯦ ꯑꯁ ꯂꯣꯏ ꯆꯥꯏꯗ ꯑꯩꯈꯣꯏꯗꯤ
ꯌꯥꯃꯥꯟꯈ꯭ꯔꯦ ꯅꯪꯒꯤꯗꯣ
ꯍꯥꯎꯋꯦꯍꯦ ꯀꯪꯒꯥꯥꯎ ꯉꯧꯕꯗ ꯙꯌꯝ ꯙꯌꯝ ꯍꯥꯏ ꯃꯈꯣꯟ ꯊꯣꯛ ꯌꯥꯝ ꯍꯥꯎꯕꯅꯦꯍꯦ ꯑꯁ ꯈꯨꯠꯀ ꯆꯥꯒꯦ ꯇꯧꯕꯅꯦꯍꯦ
ꯍꯥꯎꯔꯥꯗꯤ ꯐꯔꯦꯅꯦ
ꯎꯝ ꯌꯥꯝ ꯍꯥꯎꯕꯅꯦ ꯅꯣꯏ ꯈꯪꯗꯕꯒꯤꯅꯤ ꯑꯉꯥꯡ ꯅꯣꯏꯁꯦ ꯑꯗꯣ ꯀꯔꯤ ꯌꯦꯟꯁꯥꯡ ꯆꯥꯔꯤꯅꯣ
ꯏꯟꯁꯥꯡ ꯆꯥꯗꯦ
ꯑꯗꯨꯗꯤ ꯀꯔꯤ ꯆꯥꯕ꯭ꯔꯣ
ꯁꯥ ꯈꯛꯇ ꯆꯥꯏ
ꯈꯣꯏꯁꯨ ꯊꯤꯂꯛ ꯑꯣ
ꯅꯪꯒꯤ ꯂꯩꯐꯝꯗꯣ ꯍꯥꯏꯔꯛꯑꯣ
ꯑꯩꯒꯤ ꯂꯩꯐꯝꯁꯦ ꯕꯤꯁꯅꯨꯄꯨꯔ ꯃꯅꯤꯄꯨꯔ
ꯑꯗꯨꯗꯤ ꯑꯩꯈꯣꯏ ꯃꯅꯤꯡꯗꯅꯤꯅꯦ
ꯎꯝ ꯃꯥꯅꯦ ꯃꯥꯅꯦ ꯑꯩ ꯅꯣꯏ ꯃꯈꯥꯗ ꯂꯩꯔꯤꯗꯣ ꯎꯗ꯭ꯔꯣ
ꯎꯒꯦ ꯎꯒꯦ ꯇꯧꯕꯗ
ꯎꯝ ꯂꯣꯡ ꯇꯥꯔꯒ ꯀꯣꯜ ꯇꯧꯔꯔꯤꯗ ꯎꯗ꯭ꯔꯣ
ꯀꯔꯤꯌꯣ
ꯇꯥꯕ꯭ꯔꯣ
ꯇꯥꯗꯦ
ꯅꯪ ꯅꯪ ꯅꯠꯇ꯭ꯔꯣ ꯉꯔꯥꯡ ꯑꯩꯉꯣꯟꯗ ꯃꯤꯆꯤ ꯈꯠꯆꯜꯂꯒ ꯆꯠꯄꯗꯣ ꯕꯖꯥꯔꯗ
ꯅꯪꯅꯤꯀꯣ ꯇꯥꯎꯅꯨꯀꯣ ꯃꯥ ꯅꯨꯄꯥꯒ ꯂꯩꯅ ꯂꯩꯅ ꯑꯇꯣꯞꯄꯒ ꯏꯁ ꯈꯥꯏꯔꯁꯨ ꯁꯥꯔꯦ ꯅꯣꯏꯁꯦ ꯆꯩꯗꯤ ꯋꯥꯠꯂꯤꯦ ꯅꯣꯏꯒꯨꯝꯕ ꯌꯥꯝꯕꯗꯒꯤꯅꯦ ꯁꯣꯁꯥꯏꯇꯤꯁꯦ ꯆꯥꯎꯈꯠꯂꯣ ꯌꯥꯗ꯭ꯔꯤꯁꯦ
ꯆꯤꯟꯕꯨꯗꯤ ꯐꯈ꯭ꯔꯦꯗ ꯊꯕꯛꯇꯤ ꯄꯥꯡꯊꯣꯛꯄꯗ ꯑꯃ ꯉꯛꯇꯗꯤ ꯌꯦꯡꯅꯤꯡꯉꯦꯗ
ꯊꯧꯕꯥꯛ ꯄꯥꯡꯊꯣꯔꯛꯏꯅꯦ ꯈꯪꯕ꯭ꯔꯥ ꯑꯩꯁꯦ ꯑꯩꯁꯦ ꯀꯅꯥꯅꯣ ꯈꯪꯕ꯭ꯔꯥ
ꯑꯁ ꯅꯪ ꯀꯅꯥꯅꯣ ꯈꯪꯕ ꯑꯩꯉꯣꯟꯗ ꯗꯔꯀꯥꯔ ꯇꯥꯗꯦ
ꯑꯩꯁꯦ ꯃꯤꯁꯇꯔ ꯊꯥꯡꯖꯤꯡ ꯃꯤꯁꯇꯔ ꯊꯥꯡꯖꯤꯡ ꯅꯣꯏ ꯇꯥꯗ꯭ꯔꯤꯕꯣ
ꯃꯤꯅ ꯇꯨꯀꯠꯆꯥꯕ ꯊꯥꯡꯖꯤꯡꯗꯨꯔꯣ
ꯑꯣ ꯇꯨꯀꯠ ꯆꯥꯔꯁꯨ ꯆꯥꯔꯤ ꯆꯥꯔꯤꯗꯣ ꯍꯥ ꯆꯔꯤꯗꯣ ꯍꯥ ꯍꯥ ꯆꯥꯔꯗꯣ
ꯑꯩ ꯊꯥꯡꯖꯤꯡ ꯆꯥꯗꯦ
ꯆꯥꯔꯤꯗꯣ ꯑꯩ ꯂꯣꯏ ꯎꯑꯦ ꯂꯣꯠ ꯂꯣꯠꯂꯒ ꯆꯥꯔ ꯏꯁ ꯉꯔꯥꯡꯒ ꯃꯤꯠꯆꯤ ꯈꯠꯂꯥꯅꯒ ꯏꯁ ꯑꯩꯕꯨꯒ ꯏꯝꯄ꯭ꯔꯦꯁ ꯇꯧꯕꯒ ꯁꯥꯔꯤ ꯊꯥꯖꯤꯜꯂꯗꯤ
ꯆꯥꯛꯗꯤ ꯋꯥꯠꯂꯦꯍꯦ ꯅꯣꯏꯁꯦ ꯑ ꯑꯗꯨꯒ ꯑꯩ ꯑꯃꯨꯛ ꯇꯔ ꯀꯥꯟꯗ ꯂꯣꯠ ꯑꯣ ꯁꯥ ꯏꯀꯒ ꯁꯔꯤ
ꯑꯗꯣ ꯅꯪ ꯀꯩꯗꯧꯒꯦ ꯍꯥꯏꯅꯣ
ꯅꯪ ꯅꯠꯇ꯭ꯔꯣ ꯑꯩꯉꯣꯟꯗ ꯃꯤꯆꯤ ꯈꯥꯕꯗꯣ ꯀꯔꯤꯒꯤ ꯈꯠꯂꯣ ꯍꯥꯏꯒꯦ ꯅꯪꯕꯨ ꯀꯅꯥꯅ ꯀꯅꯥꯅ ꯍꯥꯏꯕ꯭ꯔꯣ ꯍꯥꯥ
ꯑꯗꯨ ꯃꯍꯛ ꯊꯠꯄꯁꯨ ꯍꯩꯇꯦ
ꯅꯥꯇꯤꯟ ꯊꯤꯅꯣ ꯑꯗꯨꯗꯤ ꯀꯅꯥꯅ ꯀꯔꯤꯒꯤ ꯈꯠꯄ꯭ꯔꯣ ꯉꯔꯥꯡꯗꯣ
ꯑꯗꯨꯗꯣꯅꯣ ꯃꯤ ꯑꯣ ꯀꯟꯔꯝꯅꯤ
ꯁꯨ ꯑꯣ ꯑꯣꯗꯩ ꯅꯪꯅꯦ ꯈꯪꯕ꯭ꯔꯥ ꯑꯩ ꯈꯪꯉꯦꯀꯣ
ꯍꯧꯖꯤꯛ ꯍꯥꯏꯗꯣꯛꯎꯔ ꯏꯃꯥꯗ
ꯈꯨꯗꯥꯗꯝꯗꯣ ꯈꯨꯗꯥꯝ ꯄꯤꯌꯣ ꯑꯩꯅ ꯌꯥꯕ ꯈꯨꯗꯝ
ꯏꯃꯥꯗ ꯍꯥꯏꯗꯣꯛꯔꯥ
ꯅꯃꯗ ꯍꯥꯏꯗꯣꯛꯑꯒꯁꯨ ꯑꯩꯈ ꯁꯥꯔꯀꯗꯒꯦ
ꯇꯧꯅꯨꯀꯣ ꯃꯤ ꯌꯥꯝ ꯁꯤꯠꯇꯕ ꯇꯧꯎꯅꯨ
ꯑꯩꯈꯣꯏꯗꯤ ꯃꯤ ꯎꯁꯤꯠꯇꯕ ꯃꯤ ꯎꯁꯤꯠꯇꯕꯁꯨ ꯇꯧꯕ ꯍꯩꯇꯦ
ꯇꯧꯕꯅꯦ ꯅꯪ ꯉꯔꯥꯡ ꯀꯥꯏꯗꯣꯤ ꯃꯤꯆꯤ ꯈꯛꯂꯤꯗꯣ ꯑꯗꯨꯗꯤ ꯍꯥ
ꯉꯔꯥꯡ ꯀꯥꯏꯗꯣ ꯃꯤꯠꯆꯤ ꯈꯠꯂꯤꯗꯣ ꯑꯗꯨꯗꯤ
ꯑꯗꯨꯅꯦ ꯅꯪ ꯃꯤ ꯑꯣꯟꯅꯔꯝꯒꯅꯤ ꯍꯥꯏꯗꯣ
ꯁꯨꯡ ꯑꯣꯟꯅꯥꯗꯦ ꯈꯪꯕ꯭ꯔꯥ ꯅꯪ ꯅꯩꯅꯤ ꯈꯪꯕ꯭ꯔꯥ
ꯃꯪꯗ ꯑꯣꯏꯕ꯭ꯔꯣ ꯑꯗꯨꯗꯤ
ꯃꯪꯗꯥꯁꯨ ꯅꯠꯇꯦ ꯅꯪꯅꯦ ꯑꯩꯥ ꯈꯪꯉꯦ ꯈꯪꯗꯕꯒꯥ ꯁꯥꯔꯤꯗꯣ ꯍꯧꯖꯤꯛ ꯍꯣꯏ
ꯑꯗꯨꯗꯤ ꯀꯣꯕꯤ ꯂꯩꯗꯣ ꯈꯪꯕ꯭ꯔꯣ
ꯈꯪꯉꯦ
ꯀꯣꯕꯤ ꯂꯩ ꯆꯥꯕꯗꯨꯔꯣ ꯑꯗꯨꯗꯤ
ꯑꯍꯣ ꯅꯣꯛꯄꯒꯥ ꯁꯥꯔꯤ
ꯑꯩꯈꯣꯏꯒꯤ ꯀꯣꯕꯤ ꯂꯩꯗꯣ ꯀꯣꯕꯤ ꯂꯩꯗꯣ ꯃꯊꯟꯇ ꯆꯠꯄ ꯎꯗꯕꯒꯤ ꯑꯗꯨꯝ ꯌꯦꯡꯕ ꯇꯥꯕ ꯌꯦꯡꯕꯅꯤꯗꯅꯥ ꯎ
ꯀꯅꯥꯅ ꯌꯦꯡꯉꯣ ꯍꯥꯏꯒꯦ
ꯑꯩ ꯈꯛꯇ ꯌꯦꯡꯕ꯭ꯔꯣ ꯅꯪꯕꯨ ꯃꯤ ꯃꯌꯥꯝ ꯌꯦꯡꯉꯁꯨ ꯑꯩ ꯈꯛꯇ ꯎꯕ꯭ꯔꯣ ꯅꯪꯕꯨ ꯑꯩ ꯌꯦꯡꯅꯤꯡꯕꯒꯤ
ꯌꯦꯡꯉꯁꯨ ꯑꯇꯣꯞꯄꯗꯤ ꯑꯗꯨꯝ ꯅꯣꯔꯃꯦꯜ ꯏꯊꯤꯡ ꯅꯣꯔꯃꯦꯜ ꯂꯨꯛꯇ ꯌꯦꯡꯉꯤ ꯅꯪꯗꯤ ꯀꯥꯏꯗꯒꯤ ꯃꯤꯠꯆꯤꯒꯥ ꯈꯠ ꯁꯤꯟꯗꯅ
ꯇꯧꯅꯨ ꯇꯧꯅꯨꯀꯣ
ꯑꯩꯅ ꯍꯦꯟꯅ ꯌꯦꯡꯅꯤꯡ ꯅꯪꯕꯨ
ꯅꯪ ꯅꯠꯇ꯭ꯔꯣ
ꯀꯗꯥꯏꯗ ꯑꯩ ꯑꯣꯏꯈ꯭ꯔꯒꯦ
ꯅꯪꯅꯦ ꯈꯪꯕ꯭ꯔꯥ ꯈꯪꯗꯕꯒ ꯁꯥꯔꯤꯗꯣ
ꯀꯗꯥꯏꯗ ꯑꯩ ꯑꯣꯏꯈ꯭ꯔꯒꯦ
ꯅꯪꯅꯦ ꯅꯪꯅꯦ ꯑꯩ ꯂꯣꯏ ꯈꯪꯉꯤꯀꯣ
ꯑꯩ ꯅꯠꯇꯦ
ꯅꯍꯥꯟꯁꯨ ꯏꯁ ꯀꯣꯜꯗꯗꯤ ꯑꯁ ꯑꯩꯒꯤ ꯈꯣꯡꯒ꯭ꯔꯥꯎ ꯑꯃ ꯂꯩꯕꯤꯒꯦ ꯃꯅꯨꯡ ꯈꯣꯡꯒꯥꯎ ꯂꯩꯕꯤꯒꯦ ꯁꯨꯛꯂꯩ ꯂꯩꯕꯤꯗꯦ
ꯅꯪꯕꯣ ꯃꯅꯨꯡ ꯈꯣꯡꯒꯥꯎ ꯁꯦꯠꯄ ꯂꯩꯇ꯭ꯔꯕꯣ
ꯅꯪ ꯅꯍꯥꯟ ꯂꯩꯕꯤꯒꯦ ꯍꯥꯏꯕ ꯅꯠꯇ꯭ꯔꯣ ꯁꯨꯛꯂꯩ ꯂꯩꯕꯤꯗꯦ
ꯑꯗꯨꯒꯨꯝꯕꯗꯤ ꯂꯩꯕꯤꯕ ꯉꯝꯃꯣꯏꯍꯦ
ꯅꯪ ꯑꯗꯨꯗꯤ ꯀꯔꯤꯒꯤ ꯍꯥꯏꯕ ꯂꯩꯕꯤꯅꯤꯅ ꯍꯥ
ꯅꯪ ꯁꯥꯏꯁ ꯍꯥꯏꯁꯨ ꯍꯥꯏꯔꯛꯇꯅꯥ
ꯑꯩ ꯍꯥꯏꯔꯛꯄ ꯅꯠꯇ꯭ꯔꯣ ꯅꯍꯥꯟꯗꯣ
ꯑꯃꯨꯛꯀ ꯍꯥꯏꯔꯛꯑꯣꯅꯦꯗꯨꯗꯤ
ꯍꯥꯥ